ꯑ ꯍꯣꯏ
ꯍꯥꯏ ꯀꯔꯤ ꯇꯧꯔꯤꯅꯣ
ꯀꯔꯤꯁꯨ ꯇꯧꯗꯦ ꯑꯗꯨꯝ ꯐꯝꯂꯤꯌꯦ ꯃꯣꯠ ꯐꯣꯟ ꯌꯦꯡꯉꯒ ꯅꯪꯗꯤ
ꯑꯩꯁꯨꯦ ꯑꯗꯨꯝ ꯍꯣꯏ ꯐꯝꯃꯒ ꯂꯩꯌꯦ ꯅꯣꯡ ꯆꯨꯕ꯭ꯔꯥ
ꯉꯁꯥꯏꯗꯣ ꯍꯣꯏ ꯆꯨꯕꯅꯦ ꯍꯧꯖꯤꯛꯇꯤ ꯀ ꯆꯨꯗ꯭ꯔꯦ ꯈꯖꯤꯛꯛꯇ ꯆꯔꯒ
ꯅꯨꯡ ꯁꯥꯥ ꯁꯥꯕ꯭ꯔ
ꯅꯨꯡꯁꯥ ꯐꯖꯅꯗꯤ ꯁꯥꯏꯌꯦ ꯑꯗꯣ ꯍꯧꯖꯤꯛꯇꯤ ꯆꯨ ꯆꯨꯕꯅꯤꯅ ꯈꯔ ꯏꯪꯈ꯭ꯔꯦ ꯅꯨꯡꯉꯥꯏꯔꯦ ꯎꯝ ꯑꯣꯏꯗꯔꯁꯦ ꯅꯣꯏ ꯏꯗꯤ ꯅꯣꯏ ꯃꯐꯝꯒꯤꯗꯤ
ꯑꯩ ꯅꯣꯡꯈ꯭ꯔ ꯈꯔ ꯆꯨꯕꯥ
ꯑꯣ ꯍꯧꯖꯤꯦ
ꯍꯧ ꯍꯧꯖꯤꯛ
ꯑꯗꯨ ꯀꯥꯏꯗꯔꯣ ꯑꯩꯗꯤ ꯏꯝꯐꯥꯜꯗꯅꯦ
ꯝ ꯐꯥꯎꯗ
ꯑ
ꯇꯨꯄꯨꯔꯣꯝꯗ ꯅꯣꯅꯦꯔꯣꯝꯗ
ꯑꯣ ꯐꯖꯅ ꯆꯨꯔꯝꯒꯅꯤ ꯍꯥꯏꯕꯗꯤ ꯈꯨꯟꯗ ꯑꯣꯏꯕꯅꯤꯅ
ꯍꯣꯏ ꯑ ꯐꯗꯤ ꯆꯨꯗꯦ ꯍꯧꯖꯤꯛꯁꯨ ꯑꯗꯨꯕꯨ ꯑꯩꯁ ꯅꯨꯡꯁꯥ ꯁꯥꯔꯗꯤ ꯌꯥꯝ ꯁꯥꯏ ꯂꯩꯕ ꯅꯨꯡꯉꯥꯏꯇꯦ
ꯍꯥꯟꯅꯗꯤ ꯇꯦꯝꯄꯔꯦꯆꯔꯁꯦ ꯀꯌꯥꯃꯨꯛ ꯍꯟꯗꯛꯁꯦ ꯀꯌꯥꯃꯨꯛ ꯍꯥꯏꯕꯗꯤ ꯌꯎꯕ꯭ꯔꯥ ꯅꯍꯥꯁꯨ ꯌꯥꯝ ꯋꯥꯡꯉꯃꯤꯅ
ꯈꯪꯗꯦ ꯐꯣꯔꯇꯤ ꯌꯧꯔꯦ ꯍꯥꯏꯕ ꯅꯠꯇ꯭ꯔꯣ
ꯍꯣꯏ ꯂꯥꯁ ꯌꯔꯗꯤ ꯐꯣꯔꯇꯤ ꯌꯧꯕꯅꯦ ꯑꯗꯣ ꯍꯟꯗꯛꯁꯦ ꯀꯌꯥꯅ ꯍꯥꯏꯌꯦꯁ ꯑꯣꯏꯕ꯭ꯔꯥ ꯍꯥꯏꯕ ꯇꯦꯝꯄꯔꯦꯆꯔꯗꯣ
ꯈꯪꯗꯦꯗ ꯑꯩ ꯅꯣꯅꯦ ꯅꯣꯅꯦ ꯃꯅꯥꯛꯇꯅꯤꯅꯀꯣ ꯑꯩꯈꯣꯏ ꯈꯨꯟꯗꯣ ꯅꯣꯅꯦꯁꯤꯗꯤ ꯅꯠꯇꯦꯕ ꯑꯗꯨꯕꯨ ꯑ ꯑꯩꯁꯦ ꯎꯝ ꯅꯅꯦ ꯏꯗ ꯁꯤꯉꯦ ꯑꯗꯣ ꯑꯩ ꯅꯅꯦꯅꯦ ꯑꯗꯨ ꯄꯛ ꯂꯩꯇꯕ
ꯑꯥ ꯍꯧꯖꯤꯛꯇꯤ ꯀꯥꯏ ꯂꯩꯕ
ꯍꯧꯖꯤꯛ ꯍꯧꯖꯤꯛꯇꯤ ꯑꯗꯨꯝ ꯂꯩꯌꯦ ꯌꯨꯝꯗ
ꯑ
ꯑꯩ ꯇꯦꯝꯄꯔꯦꯆꯔꯗ ꯈꯅ ꯍꯗꯦꯗ
ꯑꯁ ꯅꯪ ꯏ ꯐ ꯍꯣꯗꯦ ꯑꯣꯏꯋꯗꯔꯒ ꯀꯩꯅꯣ ꯊꯥꯔꯒ ꯂꯥꯛꯏꯁꯤꯗꯗ ꯌꯦꯡꯕ ꯌꯥꯏꯅ
ꯌꯦꯡ ꯉꯥꯎꯗꯕ ꯑꯁ ꯈꯪꯗꯦꯗ ꯑꯩꯁꯦ ꯀꯔꯤ ꯍꯥꯏꯖꯔ ꯌꯦ ꯑ
ꯑꯁ ꯗꯨꯟꯗꯒꯤ ꯍꯦꯟꯅ ꯖꯨꯂꯥꯏ ꯑꯣꯒꯁꯅ ꯍꯦꯟꯅ ꯁꯥꯏꯗ
ꯍ ꯁꯥꯏ ꯅꯣꯡ ꯆꯧꯗ꯭ꯔꯦꯗꯤ ꯁꯥꯏ ꯍ ꯑ ꯍꯧꯖꯤꯛ ꯊꯥꯔꯇꯤ ꯐꯣꯔ ꯂꯩ ꯍꯥꯏꯌꯦ
ꯑꯣ ꯑꯩꯈꯣꯏꯗꯤ ꯊꯥꯔꯇꯤ ꯐꯣꯔ ꯌꯧꯔꯝꯃꯔꯣꯏꯗ ꯏꯝꯐꯥꯜꯗꯗꯤ
ꯑꯣꯇ ꯐꯣꯔꯁꯦ ꯆꯥꯏꯍꯦ ꯆꯗꯕꯅꯠꯇ
ꯑꯦꯈꯣꯏꯗꯅ ꯀꯩꯔꯣ ꯇ꯭ꯋꯦꯟꯇꯤ ꯑꯩꯠ ꯂꯩꯔꯤꯅꯦ
ꯇ꯭ꯋꯦꯟꯇꯤ ꯑꯩꯠ ꯑꯣ
ꯍꯥꯏꯕꯗꯤ ꯍꯧꯖꯤꯛ ꯈꯛꯇ ꯅꯣꯡ ꯆꯨꯕꯅꯤꯅꯀꯣ ꯅꯨꯡꯁꯥ ꯊꯣꯛꯇꯦꯕ ꯑꯗꯨꯒꯤ ꯀꯩꯀꯩ ꯇꯝꯂꯤꯒꯦ ꯀꯩꯀꯩ ꯇꯧꯔꯒ ꯂꯩꯕ꯭ꯔꯣ ꯊꯕꯛ ꯇꯧꯔꯒ ꯔꯤꯕ꯭ꯔꯣ
ꯑꯩ ꯎꯝ ꯃꯁꯤ ꯉꯁꯤꯅ ꯗꯤꯁ ꯏꯌꯥꯔꯅ ꯀ꯭ꯂꯥꯁ ꯇꯨꯋꯦꯜꯐ ꯂꯣꯏꯔꯛꯄ
ꯑꯣ ꯀꯩꯁ ꯀꯗ
ꯑ ꯃꯟ ꯑꯦꯕꯔꯦꯁ ꯁꯅꯕꯇꯤꯗ
ꯌꯥꯝ ꯐꯩꯅꯦ ꯑꯗꯨ ꯁ꯭ꯀꯨꯜꯗꯤ ꯌꯥꯝ ꯐꯕ ꯁ꯭ꯀꯨꯜꯅꯤꯅꯦ
ꯍꯣꯏ ꯑꯗ ꯈꯪꯗꯦꯗ ꯐꯕ ꯅꯠꯇꯦꯗ ꯍ ꯍ ꯅꯪꯗꯤ
ꯑꯩꯗꯤ ꯀꯣꯂꯦꯖ ꯇꯝꯕ ꯂꯣꯏꯔꯦ ꯀꯨꯏꯔꯦ ꯑꯗꯣ ꯏꯝꯐꯥꯜꯗ ꯊꯕꯛ ꯊꯤꯅꯤꯡꯉꯥꯏ ꯂꯥꯛꯄꯅꯦ
ꯑꯣ ꯑꯁꯦꯡꯕꯗꯤ ꯅꯪ ꯀꯗꯥꯗꯒꯤꯔꯥ ꯏꯝꯐꯥꯜꯗꯒꯤꯔꯥ
ꯑꯩꯁꯦ ꯏꯝꯐꯥꯜꯗꯩ ꯅꯠꯇꯦ ꯅꯣꯅꯦ ꯂꯋꯥꯥꯏꯗꯩꯅꯦ
ꯏꯌꯥ ꯍꯥ ꯑꯁꯦꯝꯕ꯭ꯔꯣ
ꯍꯣꯏ ꯃꯥꯎꯟ ꯑꯦꯚꯔꯦꯁꯇ ꯀꯥꯏ ꯍꯥꯏꯔꯗꯤ ꯑꯩꯈꯣꯏ ꯈꯨꯟꯒꯤ ꯅꯨꯄꯥ ꯑꯃꯁꯨ ꯈꯪꯔꯝꯒꯅꯤ ꯃꯗꯟꯗꯣ
ꯃꯗꯟ ꯈꯪꯉꯦ
ꯑꯗꯣ ꯏꯅꯥꯎ ꯅꯨꯨꯄꯥ ꯇꯥꯔꯦꯅꯦ ꯃꯣꯏꯖꯦ ꯀꯖꯤꯟ ꯑꯣꯏꯅꯦ ꯑꯩꯈꯣꯏꯒꯤ
ꯍꯦ ꯑꯩꯒꯤ ꯕꯦꯁ ꯐ꯭ꯔꯦꯟꯅꯦ ꯑꯗꯣ
ꯏꯁ ꯉꯥꯛꯏꯍꯦ
ꯎꯝ ꯅ ꯃꯄꯥꯒꯤ ꯃꯤꯡꯗꯨ ꯃꯄꯥ ꯃꯄꯥ ꯑ ꯇꯦꯍꯁꯤꯔꯥ ꯎꯝ ꯎꯝ ꯒꯦꯡ ꯃꯥꯏꯅꯤꯀꯣ
ꯍꯣꯏ ꯍꯣꯏ ꯎꯝ
ꯃꯥꯗꯤ ꯃꯥꯎꯟ ꯁꯦꯌꯣꯟꯗ ꯇꯝꯃꯦ
ꯑꯣ ꯑꯩꯗꯤ ꯃꯥꯎꯟ ꯑꯦꯕ꯭ꯔꯦꯖꯔ ꯍꯥꯏꯅ ꯁꯦꯅꯥꯄꯇꯤꯒꯤꯗꯗꯤ ꯇꯝꯃꯦꯕ ꯑꯗꯣ ꯑꯩꯅ ꯅꯍꯥꯟꯗꯣ ꯃꯥꯎꯟ ꯑꯦꯕꯔꯦꯁꯅꯦ ꯍꯥꯏꯅ ꯈꯟꯕ
ꯑꯣ ꯑꯣ ꯑꯩꯅ ꯃꯥꯏꯕ꯭ꯔꯦꯜꯗ ꯇꯝꯕ ꯑꯗꯣ ꯑꯥ ꯍꯥꯏ ꯁ꯭ꯀꯨꯜꯗꯒꯤꯀꯣ ꯏꯕꯥꯅꯤ ꯑꯗꯨꯝ ꯄꯨꯜꯂꯛꯄ ꯑꯗꯨꯒꯤ ꯀ꯭ꯂꯥꯁ ꯁꯚꯦꯟꯗꯒꯤ ꯍꯣꯏ ꯍꯧꯖꯤꯛ ꯐꯥꯎ ꯑꯗꯨꯝ ꯀꯣꯜ ꯇꯧꯔꯒ ꯂꯩ
ꯍꯨꯝ ꯍꯨꯝ ꯍꯨꯝ ꯐꯩꯅꯦ ꯈꯪꯔꯝꯔꯗꯤ ꯑꯩꯈꯣꯏꯒꯤ ꯀꯥꯖꯤꯟꯅꯤ ꯃꯥ ꯒꯥ ꯑꯩꯈꯣꯏꯒ ꯑꯩꯈꯣꯏꯒꯤ ꯀꯥꯖꯤꯟꯅꯤꯕ ꯃꯥꯥꯁꯦ
ꯑꯣ
ꯒꯤ ꯃꯗꯟꯒꯤ ꯃꯃꯥꯒ ꯑꯩꯒꯤ ꯃꯃꯥꯗꯣ
ꯎꯝ
ꯁꯤꯁꯇꯔ ꯑꯣꯏꯔꯦꯕ ꯍꯥꯏꯕꯗꯤ ꯃꯆꯤꯟ ꯃꯅꯥꯎ ꯀꯣ
ꯑꯣ ꯑꯣ
ꯑꯗꯨꯗꯤ ꯋꯥꯏꯕꯒ ꯑꯗꯨꯗꯤ ꯀꯣꯂꯦꯁꯤꯁꯤ ꯀꯥꯏ ꯀꯗꯣꯏꯩꯅꯨ
ꯀꯣꯂꯦꯖꯁꯦ ꯈꯪꯗꯦ ꯏꯝꯐꯥꯜꯗ ꯀꯥꯁꯦꯔꯥ ꯍꯥꯏꯅ ꯈꯟꯕ ꯁꯤꯡꯖꯃꯩꯗ ꯆꯤꯡꯖꯃꯥꯏꯗꯅꯤꯂꯤꯒꯤ ꯀꯣꯂꯦꯖꯗ ꯀꯣ ꯕꯤꯇꯦꯛ ꯇꯥꯝꯁꯦ ꯍꯥꯏꯅ ꯈꯟꯕ
ꯍꯣꯏ ꯐꯖꯅ ꯇꯝꯃꯣ ꯑꯗꯨꯒꯨꯝꯕꯗꯗꯤ ꯌꯥꯝ ꯀꯩ ꯍꯥꯏꯔꯦ ꯃꯤ ꯄꯥꯛ ꯇꯝꯅꯗꯕꯅꯤꯅ ꯑꯣ ꯑꯗꯨꯒꯨꯝꯕꯗ ꯇꯝꯕꯅ ꯐꯕꯗꯤ ꯠꯇ ꯊꯕꯥꯛꯁꯨ ꯀꯩ ꯍꯥꯏꯗꯣꯏꯔꯥ ꯐꯖꯕ ꯐꯪꯒꯅꯤꯕ ꯊꯕꯛꯁꯨ ꯐꯖꯕ ꯐꯪꯒꯅꯤꯕ ꯑꯗꯨ ꯁꯨꯃꯥꯏꯅ ꯑꯗꯨꯒꯨꯝꯕ ꯀꯣꯔꯁꯇꯨ ꯇꯝꯕ꯭ꯔꯗꯤ
ꯑꯍꯣꯏ ꯑꯗꯨꯕꯨ ꯈꯪꯗ꯭ꯔꯔꯤꯗ ꯑꯦꯗꯃꯤꯁꯟꯁꯨ ꯇꯧꯗ꯭ꯔꯤ ꯑꯦꯟꯇ꯭ꯔꯥꯟꯁꯁꯨ ꯇꯧꯗ꯭ꯔꯤ ꯑꯦꯟꯇ꯭ꯔꯥꯟꯁ ꯇꯧꯒꯗꯕ ꯗꯦꯠꯇꯣ ꯍꯥꯏꯔꯛꯑꯣ ꯍꯥꯏꯔꯒ ꯑꯦꯟꯇ꯭ꯔꯥꯟꯁꯀꯤ ꯗꯦꯠꯇꯣ ꯍꯥꯏꯔꯛꯇꯦ ꯍꯧꯖꯤꯛꯐꯥꯎ ꯀꯣꯔꯁ ꯑꯇꯣꯞꯄ ꯑꯇꯣꯞꯄꯒꯤꯗꯤ ꯑꯗꯨꯝ ꯑꯦꯟꯇ꯭ꯔꯥꯟꯁ ꯇꯧꯂꯔ ꯑꯩ ꯑꯩꯈꯣꯏꯒꯤ ꯕꯤꯇꯦꯛꯀꯤ ꯑꯦꯟꯇ꯭ꯔꯥꯟꯁ ꯇꯧꯅꯤꯡꯉꯩ ꯗꯦꯗꯣ ꯍꯥꯏꯔꯛꯇꯕ
ꯑꯣ ꯃꯇꯝ ꯍꯦꯜꯂꯅꯤ ꯍꯥꯏꯕꯗꯤ ꯏꯔꯥꯡꯁꯨ ꯀꯟꯕꯅꯤꯅ ꯍꯥꯟꯅ ꯑꯁꯤꯗ ꯏꯝꯐꯥꯜꯗ ꯂꯥꯛꯑꯒꯀꯣ ꯏꯟꯐꯣꯔꯃꯦꯁꯟ ꯒꯨꯝꯕꯗꯣ ꯑꯞꯗꯦꯠ ꯐꯖꯅ ꯇꯧꯔꯒ ꯇꯧꯗ꯭ꯔꯗꯤ ꯃꯇꯝ ꯍꯦꯜꯂꯅꯤꯕ ꯍꯥꯏꯕꯗꯤ ꯂꯝꯕꯤ ꯆꯠꯊꯣꯛ ꯆꯠꯁꯤꯟ ꯌꯥꯗꯕꯅꯤꯅ
ꯎꯝ ꯑꯦ
ꯃꯇꯕ ꯇꯕ
ꯑꯣ ꯍꯣꯏ ꯑꯗꯨꯗꯤ ꯁꯨꯝꯃꯤꯗ ꯑꯗꯣ ꯑ ꯄꯤꯟꯁꯤ ꯄꯥꯎꯗ ꯑꯩꯅ ꯀꯣꯜ ꯇꯧꯔꯛꯄ ꯑꯣ ꯇꯣꯕꯥ ꯃꯥꯅ ꯍꯥꯏꯕꯗꯤ ꯑꯩꯅ ꯍꯥꯏꯔꯛꯀꯦ ꯎꯝ ꯗꯦꯠ ꯀꯌꯥꯗ꯭ꯔꯥ ꯈꯪꯗꯦꯗ ꯖꯨꯂꯥꯏ ꯖꯨꯂꯥꯏꯗ ꯑꯦꯟꯇ꯭ꯔꯥꯟꯁ ꯇꯧꯒꯦꯔꯦ ꯊꯦꯡꯈ꯭ꯔꯦ ꯍꯥꯏꯕꯗꯤ ꯎꯝ ꯊꯦꯡꯉꯦ ꯒꯔꯃꯦꯟ ꯁꯀꯨꯜ ꯅ ꯎ ꯄꯥꯏ ꯂꯩꯇꯦ
ꯎꯝ ꯑꯗꯨꯗꯣ ꯐꯖꯅ ꯏꯟꯐꯣꯔꯃꯦꯁꯟꯗꯤ ꯂꯧꯥꯛꯑꯣꯣ ꯅꯠꯇ꯭ꯔꯒ ꯍꯥꯏꯕꯗꯤ ꯄ꯭ꯔꯤꯟꯁꯤꯄꯥꯜꯒꯤ ꯋꯥ ꯈꯛꯇꯁꯨ ꯉꯥꯏꯔꯒ ꯂꯩꯔꯦh ꯗꯤ ꯃꯥ ꯀꯥꯎꯔꯝ꯭ꯔꯗꯤ ꯍꯥꯏꯅꯀꯣ ꯑꯗꯨꯒꯨꯝꯕꯁꯨ ꯂꯩꯅ ꯎꯝ
ꯈꯪꯗ꯭ꯔꯦꯗ
ꯏꯝꯐꯥꯜꯅꯗꯁꯨ ꯀꯥꯏꯗ ꯍꯥꯏꯁꯤꯔꯥ ꯑꯗꯨꯝ ꯅꯥꯒꯥꯂꯦꯟꯒꯨꯝꯕ ꯍꯥꯏꯕꯗꯤ ꯏꯁꯇꯦꯠꯁ ꯑꯇꯩꯗꯁꯨ ꯇꯧꯕ ꯌꯥꯏꯅ ꯏꯝꯐꯥꯜ ꯏꯔꯥꯡ ꯀꯟꯕꯅꯤꯅ ꯐꯖꯅ ꯀ꯭ꯂꯥꯁꯀꯨꯝꯕ ꯂꯧꯗ꯭ꯔꯗꯤ ꯅꯣꯏꯒꯤ ꯃꯥꯡꯉꯤꯅ ꯑꯃꯨꯛꯀ
ꯍꯣꯏ ꯑꯗꯨꯁꯨ ꯈꯜꯂꯤꯕ ꯎ ꯐꯥꯎꯗ ꯂꯩꯔꯦꯗꯀꯣ ꯎꯝ ꯍꯗꯗ ꯍꯃ ꯆꯒꯨꯝꯕꯨ ꯆꯠꯂꯑꯣ ꯍꯥꯏꯥꯟꯅ ꯃꯗꯟꯒꯤ ꯏꯆꯦꯅ ꯍꯥꯏꯕ ꯑꯩꯉꯣꯟꯗ ꯃ ꯃꯗꯥꯒꯦ ꯃꯁ ꯁꯅꯀꯣ
ꯎꯝ ꯃꯥꯗꯤ ꯑꯣꯖꯥ ꯇꯧꯕꯅꯤꯅ ꯍꯣꯏ ꯑꯥꯏꯗꯤꯌꯥꯗꯤ ꯌꯥꯝ ꯂꯩꯔꯝꯒ ꯃꯅꯦ ꯑꯗꯨ ꯑꯗꯨ ꯀꯨꯝꯕꯗꯣ
ꯃꯥꯅ ꯇꯝꯅꯤꯡꯉꯗꯤ ꯍꯤꯃꯥꯆꯜ ꯄ꯭ꯔꯗꯦꯁꯇ ꯆꯠꯂꯣ ꯍꯥꯏꯕ ꯑꯗꯣ ꯈꯪꯗ꯭ꯔꯤꯔ ꯑꯉꯣꯟꯗ ꯄꯩꯁꯥꯁꯨ ꯂꯥꯛꯇꯕꯅꯤꯅ ꯇꯥꯏ ꯃꯥꯁꯨ ꯋꯥꯔꯦꯅꯦ
ꯄꯩꯁꯥꯒꯤ ꯍꯥꯏꯔꯗꯤ ꯑꯗꯨꯝ ꯍꯣꯏ ꯆꯨꯝꯃꯦꯩꯗ ꯑꯣꯏꯔꯁꯨ ꯅꯪꯅ ꯐꯖꯅ ꯇꯝꯒꯦ ꯍꯥꯏꯔꯗꯤ ꯏꯝꯐꯥꯜꯗꯗꯤ ꯏꯔꯥꯡ ꯂꯥꯛꯏꯕꯅꯤꯅ ꯐꯖꯅꯗꯤ ꯇꯝꯕ ꯉꯝꯃꯣꯏꯕ ꯏꯁꯇꯦꯠ ꯑꯇꯩꯗ ꯇꯧꯔꯒ ꯐꯖꯅ ꯇꯧꯕ ꯑꯗꯨꯗꯤ ꯅꯪꯒꯤ ꯅꯣꯂꯦꯖꯁꯨ ꯌꯥꯝꯃꯔꯛꯀꯅꯤ ꯑꯗꯨꯒ ꯀꯩ ꯍꯥꯏꯗꯔꯣ ꯑꯦꯛꯁꯄꯤꯔꯤꯌꯦꯟꯁꯒꯨꯝꯕꯁꯨ ꯑꯥꯎꯠꯁꯥꯏꯠ ꯆꯠꯂꯗꯤ
ꯎꯝ ꯁꯣꯏꯀꯤꯁ ꯌꯥ ꯑꯅꯦ
ꯎꯝ ꯈꯜꯂꯣ ꯐꯖꯅ ꯈꯜꯂꯒ
ꯅꯪꯗꯤ ꯀꯔꯤ ꯊꯕꯛ ꯀꯔꯤ ꯊꯕꯛ ꯊꯤꯔꯕ
ꯅꯍꯥꯟ ꯑꯩ ꯊꯕꯛ ꯑꯃꯗꯤ ꯇꯧꯕꯅꯦꯕ ꯑꯗꯣ ꯇꯣꯛꯔꯒ ꯍꯧꯖꯤꯛꯁꯦ ꯊꯕꯛ ꯊꯤꯔꯒ ꯂꯥꯛꯌꯦ ꯍꯥꯏꯁꯨ ꯍꯪꯗꯦ ꯀꯩ ꯊꯕ ꯇꯧꯁꯤꯌꯥ ꯎꯝ
ꯅꯪ ꯀ ꯑꯣꯅꯔꯁ ꯂꯧꯕ ꯁꯥꯏꯟꯁ ꯂꯧꯕ ꯑꯥꯔꯠꯁ ꯂꯧꯕ
ꯑꯩ ꯀꯣꯃꯔꯁ ꯂꯧꯥꯎꯔꯛꯄꯅꯦ
ꯑꯣ ꯀꯣꯃꯔꯁ ꯑꯗꯨ ꯕꯤꯖꯤꯅꯦꯁ ꯂꯥꯏꯟ ꯆꯠꯀꯗꯕꯅꯤꯅꯦ ꯎ
ꯕꯤꯖꯤꯅꯦꯁ ꯂꯥꯏꯟꯗ ꯆꯠꯅꯤꯡꯉꯥꯏ ꯄꯩꯁꯥ ꯌꯥꯎꯗꯦꯅꯦ ꯀꯣꯃꯔꯁꯁꯤꯒꯤ
ꯎꯝ ꯑꯗꯨꯅꯦꯕ ꯄꯩꯁꯥ ꯄꯩꯁꯥ ꯇꯥꯅꯤꯡꯉꯥꯏꯁꯦ ꯄꯩꯁꯥ ꯏꯟꯚꯦꯁ ꯇꯧꯅꯦꯕ
ꯑꯗꯨꯅꯤ ꯍꯥꯟꯅ ꯄꯩꯁꯥ ꯄꯥꯏꯗ꯭ꯔꯗꯤ ꯌꯥꯗꯦ ꯑꯗꯨꯒꯤ
ꯀꯥꯟꯗ꯭ꯔꯦꯗ ꯄꯩꯁꯥꯅ ꯄꯩꯁꯥ
ꯄꯩꯁꯥꯒꯤ ꯋꯥ ꯈꯛꯇꯅꯦ
ꯅꯪ ꯍꯧꯖꯤꯛꯀꯥꯟꯅꯗꯤ ꯍꯧꯖꯤꯛꯇꯤ ꯀꯔꯤꯒꯤ ꯀꯩ ꯍꯥꯏꯁꯤꯔꯥ ꯀꯣꯂꯣꯅꯤꯒꯨꯝꯕꯗ ꯂꯩꯕ꯭ꯔꯥ
ꯑꯩꯁꯦ ꯎꯔꯤꯄꯣꯛ ꯑꯩꯁꯦ ꯁ꯭ꯋꯥꯏꯗ ꯂꯩꯌꯦ ꯎꯔꯤꯄꯣꯛ ꯃꯅꯥꯛꯇ
ꯑꯣ ꯎꯔꯤꯄꯣꯛꯅ ꯇꯀꯣ
ꯅꯨꯉꯥꯏꯔꯦ ꯍꯦ ꯋꯦ ꯇꯔ ꯁꯤꯗꯤ ꯎꯝ
ꯑꯗꯨꯖꯤ ꯐꯝꯕ ꯅꯨꯡꯉꯥꯏꯕ꯭ꯔꯥ ꯂꯩꯕ ꯅꯨꯡꯉꯥꯏꯕ꯭ꯔꯥ ꯍꯥꯏꯕꯗꯤ ꯋꯦꯗꯔꯒꯨꯝꯕ ꯅꯠꯇꯒꯗꯤ ꯑꯥ
ꯑꯗꯨꯅ ꯈꯔ ꯅꯨꯡꯉꯥꯏꯔꯦ ꯅꯣꯅꯦꯗꯒꯤ ꯍꯥꯏꯔꯗꯤ ꯑꯗꯨ ꯅꯣꯅꯦꯗꯤ ꯁꯥꯕꯗ ꯍꯦꯜꯂꯦꯅ ꯑꯁꯤ ꯏꯝꯐꯥꯜꯗꯗꯤ ꯀꯩ ꯍꯥꯏꯗ꯭ꯔꯥ ꯃꯣꯗꯔꯦꯠꯅꯤꯕ ꯁꯥꯏ ꯍꯥꯏꯔꯁꯨ ꯑꯗꯨꯝ ꯈꯥꯡꯕ ꯌꯥꯏꯕ ꯑꯗꯨꯒꯤ ꯇꯦꯝꯄꯔꯦ ꯆꯔ ꯗꯨ ꯋꯦꯗꯔ ꯍꯥꯏꯔ ꯗꯤ ꯈꯔ ꯅꯨꯡꯉꯥꯏꯔꯦ ꯈꯪꯗꯦ ꯑꯁ ꯑꯩꯈꯣꯏꯁꯦ ꯑꯞ ꯁ꯭ꯇꯤꯌꯥꯔꯗ ꯂꯩꯕꯅꯤꯅ ꯕꯔꯥꯁꯦ ꯁꯥꯗꯤ ꯁꯥꯕ
ꯔꯦꯟ ꯂꯩꯕ꯭ꯔꯥ
ꯔꯦꯟꯗꯅꯤ ꯍꯣꯏ
ꯑꯣ ꯔꯦꯟꯁꯨ ꯇꯥꯡꯕꯅꯦ ꯍꯤ ꯍꯤ ꯍ
ꯑꯍꯣꯡꯕ ꯈ꯭ꯋꯥꯏꯗꯒꯤ ꯑꯍꯣꯡꯕ ꯂꯧꯔꯒ ꯂꯩꯔꯕꯅꯤꯗ ꯑꯈꯣꯏꯗꯤ ꯍꯤ ꯍꯤ ꯍꯤ ꯄꯩꯁꯥ ꯄꯥꯏꯗꯦꯕ ꯅꯦ ꯍꯥ ꯍꯥ
ꯑꯥꯏ ꯄꯩꯁꯥꯁꯨ ꯑꯗꯨꯝ ꯂꯥꯛꯀꯅꯤꯗ
ꯍꯣꯏꯅꯦ ꯄ꯭ꯔꯊꯅꯥ ꯇꯧꯕꯤꯌꯣꯅꯦ
ꯍꯣꯏ ꯍꯦ ꯍꯦ ꯍꯍ ꯇꯧꯕꯤꯒꯦ ꯇꯧꯒꯦ ꯇꯧꯒꯦ ꯍꯍ ꯍ ꯈꯪꯗ꯭ꯔꯦ ꯑꯁ ꯄꯩꯁꯥꯒꯤ ꯃꯔꯝ ꯈꯛꯇ ꯄꯩꯁꯥ ꯂꯥꯏꯔꯑꯁꯨ ꯄꯩꯁꯥ ꯂꯩꯔꯗꯤ ꯄꯨꯟꯁꯤꯁꯤ ꯅꯨꯡꯉꯥꯏꯒꯗꯕ
ꯑꯗꯨꯅ ꯄꯩꯁꯥ ꯂꯩꯔꯗꯤ ꯂꯣꯏꯅ ꯅꯨꯡꯉꯥꯏꯔꯦ ꯂꯣꯏꯅ ꯀꯩꯅꯣ ꯇꯧꯕ ꯌꯥꯔꯦꯕ ꯍꯨꯡ ꯍꯨꯡ ꯍꯨꯡ ꯍꯨꯡ ꯍꯍ
ꯇꯨ ꯂꯩꯕ ꯌꯥꯔꯦ ꯍꯍ ꯍ
ꯎꯝ ꯍꯨꯝ ꯍꯨꯝ ꯍꯨꯝ ꯂꯣꯏ ꯂꯩꯕ ꯌꯥꯔꯦ ꯄꯩ ꯁꯥꯅ ꯄꯩꯁꯥ ꯉꯥꯛꯇꯅꯤ
ꯑꯗꯣ ꯌꯥꯝ ꯅꯨꯡꯉꯥꯏꯔꯦꯀꯣ
ꯍꯣꯏ ꯍꯣꯏ ꯌꯥꯝ ꯅꯨꯡꯉꯥꯏꯔꯦ ꯄꯥꯎ ꯐꯥꯎꯅꯁꯦ ꯍꯣꯏ
ꯇꯧꯁꯦ
ꯎꯝ ꯎꯝ